ꯑꯥꯎ
ꯑꯥꯎ
ꯆꯥꯛ ꯆꯥꯔꯕꯔꯣ
ꯆꯔꯤ
ꯀꯔꯤ ꯏꯟꯖꯥꯡ ꯆꯥꯔꯒꯦ
ꯅꯣꯏꯗꯤ ꯀꯩ ꯆꯥꯔꯒꯦ
ꯍꯣꯏꯗꯤ ꯃꯦꯟ ꯑꯃ ꯊꯣꯡꯉꯦ ꯑꯄꯔꯃ ꯍꯧꯎꯔꯦ
ꯀꯅꯥꯅ ꯊꯣꯡꯉꯤꯅꯣ
ꯑꯩꯈꯣꯏꯔꯣ ꯑꯩꯅ ꯊꯣꯡꯉꯦꯗ ꯏꯊꯟꯗ ꯆꯥꯏꯌꯦ ꯉꯁꯤꯗꯤ ꯆꯪ ꯇ ꯀꯩꯖ ꯃꯤꯅꯣ
ꯁꯥꯐ ꯇ
ꯑꯣ ꯍꯧꯖꯤꯛꯀꯥꯟꯁꯤꯕꯨ ꯀꯔꯤ ꯀꯔꯤ ꯇꯧꯔꯤꯒꯦ ꯂꯥꯏꯔꯤꯛꯀ ꯀꯌꯥꯝ ꯄꯥꯔꯒꯦ
ꯂꯥꯏꯔꯤꯛ ꯈꯔ ꯑꯗꯨꯝ ꯄꯥꯔꯦ ꯂꯥꯏꯕ꯭ꯔꯦꯔꯤꯗ ꯆꯠꯂꯦ ꯑꯣꯗ꯭ꯔꯒ ꯄꯥꯏ
ꯑꯣ ꯄꯩꯈꯥꯗ ꯇꯥꯡ ꯑꯅꯤꯗꯒꯤꯅꯦ ꯍꯥꯏꯗꯥꯏꯅꯦ
ꯑꯍꯃꯥꯟ
ꯑꯩꯁꯨ ꯂꯥꯏꯕ꯭ꯔꯦꯔꯤꯗ ꯆꯠꯂꯦ ꯑꯗꯨꯒ ꯉꯁꯥꯏ ꯄꯨꯡ ꯀꯩꯅꯣꯗ ꯍꯜꯂꯛꯑꯦ ꯄꯨꯡ ꯃꯉꯥ ꯃꯈꯥꯏ ꯑꯗꯨꯋꯥꯏꯗ ꯍꯜꯂꯛꯑꯦ
ꯎ ꯍꯨꯡ ꯀꯌꯥꯗꯦꯁ ꯑꯗꯨꯖꯤꯅꯣ
ꯄꯨꯡ ꯅꯤꯄꯥꯟ ꯃꯈꯥꯏ ꯇꯥꯖꯩ
ꯎꯝ ꯑꯩꯅ ꯆꯥꯊꯣꯛꯑꯒ ꯄꯨꯡ ꯇꯔꯣ ꯃꯈꯥꯏꯗꯒꯤ ꯆꯠꯂꯦ ꯄꯨꯡ ꯇꯔꯦꯠ ꯊꯥꯍꯜꯂꯦ
ꯅꯨꯃꯤꯗꯥꯡꯒꯤ ꯄꯨꯡ ꯀꯌꯥ ꯇ
ꯎꯝ ꯍꯗ ꯑꯥ
ꯅꯅꯥꯊꯟ ꯆꯠꯂꯤꯔꯣ ꯅꯃꯥꯟꯅꯕ ꯆꯠꯃꯤꯟꯅꯩꯔꯣ
ꯅꯥꯟꯅꯕꯤ ꯑꯃꯒ ꯆꯠꯂꯦ
ꯑꯣ ꯐꯔꯦ ꯐꯔꯦ ꯑꯌꯥꯝꯕ ꯁꯔꯨꯛ ꯄꯥꯕ ꯂꯣꯏꯔꯕ ꯅꯠꯇ꯭ꯔꯣ
ꯑꯥ ꯍꯔꯦ
ꯑ ꯑꯗꯨ ꯂꯣꯏꯔꯒ ꯗ꯭ꯌꯨꯇꯤ ꯊꯥ ꯑꯗꯨꯗꯤ ꯍꯥꯏꯕ꯭ꯔꯣ
ꯂꯣ ꯔꯒꯥꯗꯛꯇꯤꯌꯥ ꯃ꯭ꯔꯥꯛ ꯇꯣꯌ
ꯇꯤꯇꯤ ꯀꯌꯥꯝ ꯀꯨꯏ ꯆꯠꯈꯤꯗꯣꯏꯅꯣ
ꯂꯥꯏꯔꯤꯛꯇꯨ ꯀꯟꯅ ꯄꯥꯎ ꯅꯣꯏꯅ ꯇꯣꯂꯣꯞ ꯆꯥꯔꯀꯥꯟꯗ ꯑꯩꯈꯣꯏ ꯅꯨꯡꯉꯥꯏꯗꯣꯏꯅꯤ
ꯎꯝ
ꯑꯩꯈꯣꯏꯁ ꯇꯀ ꯆꯥꯎꯎꯔꯔꯕ ꯋꯥ
ꯑꯥ
ꯑ ꯃꯥ ꯅꯨꯡꯉꯥꯏ ꯅꯨꯡꯉꯥꯏꯇꯦ ꯑꯗꯨꯅꯤ ꯑꯩꯈꯣꯏꯁꯨ ꯑꯩꯁꯦ ꯑꯦꯛꯖꯥꯝꯁꯦ ꯄꯥꯁ ꯇꯧꯗꯕꯒꯤ ꯃꯁꯥ ꯁꯥꯏ ꯁꯨꯃꯥꯏꯅ ꯁꯨꯝ ꯂꯩꯕ ꯌꯥꯔꯣꯏ
ꯀꯌꯥ ꯌꯥꯝ ꯁꯥꯒꯦꯕ
ꯑꯩꯈꯣꯏꯗꯤ ꯉꯁꯥꯏ ꯅꯣꯡ ꯇꯥꯏ ꯑꯗꯨꯅ ꯏꯪꯉꯤ ꯍꯧꯖꯤꯛꯇꯤ ꯑꯗꯨꯁꯨ ꯄꯒ ꯇꯃꯦ
ꯑꯣ ꯑꯣꯏꯣꯏꯗꯤꯃꯤ
ꯑꯩꯈꯣꯏꯅ ꯁꯤꯕꯗ ꯁꯥꯦ ꯐꯣꯟ ꯏꯆꯦ ꯁꯥꯔꯛꯑꯦ ꯑꯩꯉꯣꯟꯗ ꯑꯗꯨꯒꯅꯦ ꯏ ꯍꯥꯏ ꯍꯟꯗꯛꯁꯤꯕꯨ ꯆꯤꯁꯤ ꯍꯟꯗꯛ ꯁꯤꯕꯨꯅꯦꯠ ꯌꯥꯗ꯭ꯔꯤꯁꯦ ꯀꯩꯒꯤꯅꯣ
ꯑꯦ
ꯌꯦꯠꯇ ꯌꯥꯗ꯭ꯔꯒꯅ ꯃꯥꯅ ꯈꯣꯟꯆꯣꯛ ꯃꯥꯅ ꯑꯩꯉꯣꯟꯗ ꯍꯥꯏꯔꯛꯇꯣꯏꯁꯦ ꯃꯤꯠ ꯌꯥꯗ꯭ꯔꯦꯒꯨꯝꯕ ꯄꯨꯁꯇꯔ ꯀꯥꯞꯄꯣꯛꯑꯣꯒꯨꯝꯕ ꯄꯩꯁꯥ ꯐꯔꯛ ꯇꯥꯔꯦꯒꯨꯝꯕ
ꯑ ꯃ ꯍꯥꯟꯕꯁꯇ ꯀꯥꯄꯅ ꯍ
ꯅꯣꯏꯗꯤ ꯄꯩꯁꯥꯗꯣ ꯈꯥꯏꯖꯤꯟꯅꯔꯒ ꯆꯥꯔꯤꯕ꯭ꯔꯣ ꯀꯃꯥꯏꯅ ꯇꯧꯒꯦ
ꯑꯥ ꯈꯥꯖꯤꯟꯅꯔꯒ ꯄꯨꯅ ꯂꯩꯔꯒ ꯆꯥꯏ
ꯌꯦꯟꯁꯥꯡꯗꯨꯁꯨ ꯅꯣꯏ ꯊꯣꯡꯃꯤꯟꯅꯔ ꯆꯥꯏꯔ
ꯊꯣꯡꯃꯤꯟꯅꯩ ꯉꯔꯥꯡꯗꯤ ꯑꯩꯅ ꯊꯣꯡꯉꯦ
ꯎꯝ ꯅꯪꯅ ꯀꯩꯖꯪ ꯍꯣꯡꯉꯕ
ꯁꯧ꯭ꯔꯤ ꯊꯣꯡꯉꯦ ꯁꯣꯒꯤ ꯊꯣꯡꯕꯗꯨꯗ ꯉꯥꯔꯤꯁꯦ ꯉꯥꯔꯤꯁꯦ ꯀꯥꯎꯄ ꯍꯥ ꯕꯥꯎꯧꯗ꯭ꯔꯕꯥ
ꯎꯝ
ꯐꯣꯟ ꯂꯣꯏꯣꯏ ꯍ
ꯎꯝ ꯑꯥ ꯆꯥꯔꯤꯕꯣ
ꯑ ꯁꯥꯖ ꯃꯥꯂ
ꯑꯗꯨꯕꯨꯗꯤ ꯌꯨꯝ ꯆꯠꯇꯨꯔꯗꯅ ꯅꯣꯏ ꯀꯩꯗꯣ
ꯁꯠ ꯍꯔ
ꯑꯩꯈꯣꯏꯗꯤ ꯉꯥ ꯉꯥꯗꯤ ꯉꯥꯗꯣ ꯀꯩꯅꯣ ꯇꯧꯋꯤꯗ ꯉꯥ ꯌꯥꯝ ꯄꯥꯛꯆꯥꯥꯗꯦꯗ ꯑꯩꯈꯣꯏ ꯑ ꯌꯦꯟ ꯊꯣꯡꯕꯗꯤ ꯑꯗꯨꯝ ꯆꯥꯏ
ꯌꯦꯟ ꯌꯦꯟ
ꯅꯣꯏ ꯑꯗꯨꯗ ꯌꯦꯟ ꯀꯦꯖꯤꯗ ꯂꯨꯄꯥ ꯀꯌꯥ ꯄꯤꯌꯦ ꯑꯩꯈꯣꯏ ꯁꯤꯗ ꯌꯦꯟꯈꯤꯖꯤꯗ ꯂꯨꯄꯥ ꯆꯅꯤꯒ ꯍꯨꯝꯐꯨ ꯄꯤ ꯁꯤꯗꯅ ꯆꯅꯤꯒ ꯍꯨꯝꯐꯨ
ꯌꯦꯟ ꯃꯈꯜ ꯑꯅꯤ ꯈꯥꯏꯗꯣꯛꯑꯦꯕ ꯌꯦꯟ ꯑꯃ ꯑꯀꯟꯕꯤ ꯑꯔꯤꯕ ꯅꯠꯇꯦ ꯕꯣꯏꯂꯔꯗ ꯑꯔꯤꯕ ꯑꯍꯥꯎꯕꯗꯣ ꯀꯟꯅ ꯂꯥꯎꯕꯗꯣ ꯃꯩꯇꯩ ꯌꯦꯟ ꯃꯥꯟꯕꯗꯣ ꯑꯥꯗꯣ ꯆꯅꯤ ꯌꯥꯡꯈꯩ ꯄꯤꯌꯦ ꯑꯗꯨꯒ ꯆꯨꯝꯅꯒꯤ ꯕꯣꯏꯂꯔꯗꯨꯅ ꯆꯅꯤ ꯇꯔꯥ
ꯑꯗꯤ ꯃꯤꯉꯣꯟ ꯊꯣꯡꯍꯜꯂ ꯊꯣꯡꯍꯜꯂꯦ ꯆꯥꯔꯝꯗꯥꯏ ꯃꯤꯉꯣꯟ ꯊꯣꯡꯍꯜꯂꯛꯏꯔꯕ
ꯑꯦ
ꯍꯧꯖꯤꯛꯇꯤ ꯅꯣꯏ ꯀꯩꯅꯣ ꯇꯧꯗ꯭ꯔꯕ ꯅꯠꯇ꯭ꯔꯣ ꯅꯣꯏ ꯑꯗꯨꯝ ꯂꯥꯏꯔꯤꯛ ꯄꯥꯕꯇꯪ ꯂꯥꯏꯕꯔꯤ ꯆꯠꯂꯕ ꯅꯠꯇ꯭ꯔꯣ ꯀꯩꯅꯣ ꯅꯪ ꯅꯦꯁ ꯅꯨꯡꯉꯥꯏꯇ꯭ꯔꯤꯁꯦ ꯍꯜꯂꯣ ꯑꯃꯤꯇꯥ ꯍꯜꯂꯣ ꯍꯜꯂꯣ